ꯍꯜꯂꯣ
ꯍꯜꯂꯣ
ꯑꯥꯎ ꯇꯥꯔꯦ ꯇꯥꯔꯦ
ꯎꯝ ꯀꯩꯗꯔꯃꯤꯅꯣ ꯆꯦ
ꯎꯝ ꯑꯩꯔꯣ ꯐꯤꯂꯝ ꯑꯃ ꯌꯦꯡꯉꯝꯕꯅꯤꯗ
ꯎ ꯐꯤꯂꯝ
ꯅꯪꯗꯤ ꯐꯤꯂꯝꯒ ꯌꯦꯡꯗ꯭ꯔꯣ
ꯌꯦꯡꯗꯦ
ꯤꯂꯝ ꯌꯦꯡꯕ ꯍꯩꯅꯕ ꯃꯤ ꯃꯥꯟꯗꯦꯅꯦ
ꯍꯩꯁꯨ ꯍꯩꯅꯗꯦ ꯍꯣꯏ ꯕꯣꯔꯗꯤꯡꯗ ꯂꯩꯔꯒꯨꯝꯕ ꯀꯩꯒꯨꯝꯕ ꯀꯥꯟꯗ ꯌꯦꯡꯗ ꯌꯥꯗ꯭ꯔꯀꯥꯟꯗ ꯑꯩꯈꯣꯏꯒꯤ ꯌꯦꯡ ꯐꯪꯉꯛꯇꯕ ꯌꯦꯡꯕꯗꯤ ꯌꯦꯡꯉꯦ ꯑꯗꯨꯒ ꯑꯗꯨ ꯅꯠꯇꯗꯤ ꯌꯦꯡꯗꯦ
ꯑꯩꯗꯤ ꯐꯤꯂꯝꯁꯦ ꯑꯃꯃꯨꯛ ꯌꯦꯡꯉ ꯌꯦꯡꯉꯣ ꯈꯔ ꯈꯔ ꯀꯥꯟꯅꯕꯅꯦ ꯃꯌꯥꯝ ꯅꯪꯅ ꯌꯦꯡꯉꯝꯗꯣꯏꯁꯦ ꯑꯩ ꯈꯪꯉꯦ
ꯨꯝꯀꯥꯎ ꯌꯦꯡꯉꯦ
ꯀꯦꯞ ꯄꯣꯞ ꯍꯥꯏꯕ꯭ꯔꯣ
ꯑꯥ
ꯀꯔꯤꯌꯦ ꯌꯦꯛꯖꯧ ꯍꯥꯏꯕ꯭ꯔꯣ
ꯑꯥ ꯑꯦꯛꯖꯣ ꯍꯥꯏꯕ ꯅꯠꯇꯦ ꯕꯤ ꯇꯤ ꯑꯦꯁ ꯍꯥꯏꯕ
ꯂꯣ ꯑꯦꯖ ꯃ ꯑꯃꯒꯖꯂꯔꯝꯗꯥꯥꯏꯅꯦ
ꯑꯥ
ꯂꯣꯏ ꯑꯗꯨꯕꯨꯗꯤ ꯂꯣꯏꯈ꯭ꯔ ꯃꯥꯜꯂꯦ ꯕꯤ ꯇꯤ ꯑꯦꯁꯅꯦꯕ ꯍꯧꯖꯤꯛ ꯉꯥꯎꯔꯤꯁꯤ ꯃꯌꯥꯝꯅ ꯅꯠꯇ꯭ꯔꯥ
ꯑꯥ
ꯕ꯭ꯔꯤꯇꯤꯁꯀꯤ ꯖꯨꯝꯀꯣꯛꯅꯦꯕ ꯅꯪ ꯉꯥꯎꯔꯤꯁꯦ
ꯎ
ꯑꯩꯗꯤ ꯉꯥꯎꯗꯦꯗ ꯃꯣꯏꯗꯤꯡꯗꯣ ꯍꯨꯃꯣ ꯂꯣꯏ ꯃꯥꯜꯂꯦꯅ ꯅꯨꯄꯥ ꯊꯣꯛꯄ ꯃꯥꯥꯟꯗꯦꯗ
ꯑꯗꯨꯗꯤ ꯃꯤ ꯂꯣꯏ ꯍꯥꯏ ꯑꯗꯣ ꯀꯩ ꯍꯥꯏꯅꯤ
ꯀꯩ ꯍꯥꯏꯅꯤ ꯑꯗꯨ ꯉꯥꯎꯖꯕꯗꯣ
ꯍꯣꯏ
ꯉꯥꯎꯒꯅꯨ ꯌꯥꯗꯕꯗꯣ ꯍꯦꯛꯇ ꯌꯦꯡꯅꯤꯡꯉꯛꯄꯗꯣ ꯅꯠꯇ꯭ꯔꯥ
ꯌꯦꯡꯉꯔꯣꯏꯅ ꯇꯧꯕꯅꯤ ꯍꯦꯛꯇ ꯉꯝꯃꯛꯇꯕ
ꯎꯝ ꯅꯪ ꯅꯍꯥꯟꯖꯒꯣꯏ ꯅꯨꯡꯉꯥꯏꯕ꯭ꯔꯣ
ꯏꯁ ꯅꯨꯡꯉꯥꯏꯇꯦꯗ
ꯎꯝ ꯀꯔꯤ ꯋꯥꯕ꯭ꯔꯥ
ꯑꯥ ꯋꯥꯏ ꯑꯗꯣ ꯍꯣꯏ ꯖꯒꯣꯏꯗꯤ ꯌꯥꯝ ꯅꯨꯡꯉꯥꯏꯗ ꯃꯦꯀꯞꯇꯣ ꯊꯤꯕꯩ ꯑꯩꯅꯣꯝꯗ ꯄꯔꯤꯉꯩꯗ ꯖꯒꯣꯏꯒꯤ ꯏꯟꯇꯔꯦꯁ ꯀꯝꯇ ꯎꯍꯧꯗ꯭ꯔꯦ
ꯃꯦꯀꯞ ꯊꯤꯕꯁꯦ ꯃꯨꯠꯇꯣ ꯌꯥꯝ ꯅꯨꯡꯉꯥꯏꯇꯕꯅꯦ
ꯎꯝ
ꯄꯤꯀꯞꯇꯣ ꯅꯪꯒ ꯆꯥꯟꯅꯈꯤꯗ꯭ꯔꯦꯕꯀꯣ
ꯎꯝ ꯍꯥꯔ ꯌꯥꯝ ꯀꯥꯏꯈꯤꯕ
ꯅꯗꯤ ꯈꯨꯡꯒꯥ꯭ꯔ ꯑ ꯉꯧꯕ ꯁꯦꯠꯂꯒ ꯈ꯭ꯋꯥꯡꯗ ꯊꯦ ꯉꯥꯡꯕ ꯀꯤꯅꯤ ꯀꯥꯡꯕꯨꯗꯨ ꯂꯥꯛꯑꯒ ꯑꯅ ꯐꯅꯦꯦꯛ ꯀꯕꯤꯒꯝꯕꯨꯔ
ꯄꯄ ꯀꯥꯡꯕꯨꯗꯨꯅꯦ ꯈ꯭ꯋꯥꯡꯗ ꯐꯤꯈꯤꯕꯗꯨꯗꯤ ꯗꯥꯟꯁꯔ ꯉꯥꯛꯇꯅꯦꯕ
ꯎꯝ
ꯑꯗꯣꯥ ꯃꯁꯥꯒꯤ ꯗꯥꯟꯁꯔ ꯇꯣꯉꯥꯟꯅ ꯇꯝꯕ
ꯑꯗꯨ ꯃꯣꯏ ꯀꯧꯔꯤꯔꯣ
ꯑꯥ ꯀꯩꯅꯣ ꯗꯥꯟꯁꯀꯤ ꯀꯩꯅꯣ
ꯑꯣ ꯑꯩꯈꯣꯏ ꯂꯝꯗꯩ ꯅꯠꯇꯕ꯭ꯔꯕ
ꯅꯠꯇꯦ
ꯑꯣ ꯍꯣ
ꯑꯇꯣꯞꯄꯗꯒꯤ
ꯑꯥ
ꯈꯨꯠꯅꯦꯛ ꯇꯥꯔꯦꯀꯣ ꯄꯩꯁꯥ ꯄꯤꯔꯝꯒꯅꯤ ꯑꯗꯨꯗꯤ
ꯑꯩꯈꯣꯏꯒꯤ ꯀꯣꯔꯤꯌꯑꯣꯒ꯭ꯔꯥꯐ ꯇꯧꯔꯤꯕ ꯑꯣꯖꯥꯗꯣ
ꯎꯝ
ꯃꯥꯒꯤ ꯂꯤꯡꯈꯠꯂꯦꯕ ꯑꯗꯨꯒꯤ ꯗꯥꯟꯁꯔ ꯉꯥꯛꯇꯅꯦ
ꯑꯗꯨ ꯅꯪ ꯔꯥꯁ ꯀꯨꯝꯕꯁꯦ ꯐꯖꯅ ꯇꯝꯕꯗꯤ ꯐꯒꯗꯝꯕꯅꯤ
ꯑꯥ
ꯇꯥꯃꯨꯅꯣ ꯅꯪꯗꯤ ꯁꯨꯝ ꯇꯧ ꯂꯩꯌꯣ
ꯍꯝ
ꯄꯥꯝꯖꯕ ꯊꯕꯛꯇꯨꯗ ꯇꯧꯔꯒ ꯃꯥꯏ ꯄꯥꯛꯀꯗꯕꯅꯦꯕ
ꯄꯥꯝꯖꯕꯁꯦ ꯆꯥꯟꯅꯗ꯭ꯔꯦ
ꯖꯒꯣꯏ ꯑꯃ ꯊꯣꯛꯎꯗꯅ ꯏꯔꯥꯕꯣꯠ ꯏꯔꯥꯕꯣꯠ ꯗꯦꯗ
ꯌꯥꯕ ꯖꯥꯠꯅꯤ
ꯏꯤꯔꯥꯕꯣꯠꯗꯦ ꯅꯤꯈꯥꯏꯌꯣ
ꯎꯝ ꯎꯝ
ꯖꯒꯣꯏꯅꯦ ꯍꯥꯏꯔꯗꯤ ꯅꯪꯗꯤ ꯑꯁ ꯁꯤꯖꯔꯒꯦ ꯂꯩꯔꯕꯃꯤꯅꯦꯕ ꯅꯠꯇꯔꯥ
ꯑꯥ ꯑꯩꯈꯣꯏꯃꯥꯏꯅ ꯉꯥꯡꯉꯤꯅꯤꯅꯦ ꯃꯇꯨꯡ ꯃꯅꯥꯎ ꯌꯥꯎꯍꯜꯂꯔꯣꯏ
ꯖꯒꯣꯏꯒꯤ ꯀꯦꯕꯒꯤꯗꯤ ꯉꯥꯡꯗꯕ꯭ꯔꯕ ꯅꯣꯏ ꯃꯥꯅ
ꯀꯦꯕꯩꯅꯦ ꯖꯒꯣꯏ ꯑꯗꯨꯒꯨꯝꯕ ꯌꯥꯎꯕꯩꯗꯤ ꯀꯩꯁꯨ ꯍꯥꯏꯗꯦꯕ ꯑꯗꯨꯝ ꯃꯣꯏꯅꯁꯨ ꯃꯣꯏꯅꯁꯨ ꯌꯥꯎ ꯍꯥꯏꯌꯦꯕ ꯑꯗꯨꯗꯨꯒ ꯀꯦꯕ ꯂꯣꯏꯔꯛꯄꯗ ꯑꯩꯅ ꯄꯩꯕꯒꯤ
ꯑꯣ ꯈꯔ ꯄꯩꯊꯣꯛ ꯄꯩꯁꯤꯟ ꯇꯧꯔꯦꯕ ꯅꯪꯁꯦ
ꯎꯝ
ꯇꯧꯅꯣ ꯇꯧꯅꯨ ꯑꯗꯨꯃꯥꯏꯅ ꯄꯩꯅꯨꯀꯣ
ꯑꯦ ꯄꯩꯔꯤꯁꯤꯗꯤ ꯃꯁꯥꯒꯤꯅꯦ ꯑꯍꯜꯂꯨ ꯌꯥꯔ
ꯅꯪꯒꯤ ꯏꯗ ꯌꯥꯎꯖꯔꯕꯅꯦꯕꯀꯣ
ꯈꯤꯇꯪ ꯄꯥꯝꯗꯕꯒ ꯄꯤꯅ ꯍꯥꯟꯕ ꯑꯗꯨ
ꯏꯁ ꯂꯣꯏꯔꯦꯅꯦ ꯑꯗꯨꯗꯤ ꯈꯤꯇꯪ ꯅꯨꯡꯉꯥꯏꯇꯕꯒ ꯀꯞꯄꯗꯤ ꯃꯦꯀꯞ ꯇꯧ ꯂꯣꯏꯔꯒ ꯀꯞꯄꯝꯃꯅꯤ ꯈꯪꯉꯦ ꯑꯩꯅ
ꯁꯥꯔꯤ ꯁꯦꯠꯄꯒꯤ ꯑꯃ ꯑꯩꯈꯣꯏꯅ ꯀꯩꯅꯣ ꯇꯧꯕ ꯆꯠꯐꯝꯒꯤꯗꯣ
ꯑꯗ ꯑꯗꯨ ꯀꯄꯗꯣ
ꯑꯥ ꯑꯗꯨꯁꯨ ꯃꯔꯝ ꯃꯔꯝꯅꯦ ꯑꯩꯅ ꯇꯧꯔꯂꯛꯏꯗ
ꯎꯝ ꯑꯗꯨꯗꯤ ꯅꯨꯃꯤꯠꯇꯨꯃꯒꯤ ꯊꯕꯛꯇꯣ ꯀꯞꯄꯒ ꯆꯠꯂꯗꯤ ꯀꯃꯥꯏꯅ ꯅ ꯃꯒꯣꯜ ꯑꯣꯏꯅꯤ
ꯑꯗꯨꯝꯅꯦ ꯑꯗꯣ
ꯑꯗꯨ ꯐꯠꯇꯦ ꯑꯗꯨ ꯇꯧꯒꯅꯨ ꯌꯥꯔꯤꯈꯩ ꯁꯦꯝꯗꯣꯛꯅꯕ ꯍꯣꯠꯅꯧ ꯑꯣ
ꯆꯥꯛ ꯂꯣꯏꯈ꯭ꯔꯕꯣ ꯅꯣꯏꯒꯤꯕꯣ
ꯆꯥꯛ ꯊꯣꯡꯉꯤ ꯂꯣꯏꯗ꯭ꯔꯤ
ꯎꯝ ꯀꯔꯤ ꯃꯊꯦꯜ ꯑꯣꯏꯔꯖꯥꯠꯅꯣ
ꯃꯊꯦꯡ ꯈꯪꯗꯦ ꯑꯩꯈꯣꯏ ꯃꯥꯅ ꯇꯧꯗꯣꯏꯅꯤ
ꯎꯝ ꯆꯥꯛ ꯀꯥꯗꯣ ꯅꯪ ꯅꯪꯕꯨꯗꯤ ꯀꯣꯂꯦꯖ ꯍꯜꯂꯛꯄꯅꯤ ꯅꯪ ꯋꯥꯔꯝꯒꯅꯤ ꯁꯨꯇꯤꯒꯨꯝꯕ
ꯊꯣꯡꯉꯤꯗ ꯑꯗꯨꯒꯤꯗꯤ ꯍꯥꯟꯅ ꯑꯩꯅ ꯑꯗꯨꯝ ꯊꯣꯡꯉꯤꯅꯦ ꯑꯗꯨꯒ
ꯀꯩꯅꯣ ꯁꯨꯝ ꯀꯣꯂꯦꯖ ꯆꯠꯄꯩ ꯋꯥꯕꯗꯣ ꯑꯗꯥ ꯏꯃꯥꯅ ꯃꯥ ꯊꯣꯡꯒꯦꯅ
ꯑꯩꯗꯤ ꯈꯪꯕꯨ ꯈꯪꯉꯦ ꯍꯦ ꯇꯞꯅ ꯉꯥꯡꯉꯝꯃꯒ ꯌꯥꯝ ꯊꯨꯅ ꯍꯥꯏꯖꯜꯂꯛꯄꯗꯨꯗ
ꯎꯍ
ꯃꯩꯒꯦꯁꯤꯡꯉꯒ ꯉꯥꯡꯉꯛꯄ ꯃꯥꯂꯦ ꯅꯪꯒꯤꯗꯣ
ꯍꯥꯥ
ꯃꯩꯒ ꯆꯤꯡꯉꯨꯔꯒ ꯉꯥꯡꯉꯛꯄ ꯃꯥꯜꯂꯦꯕ ꯍꯧꯖꯤꯛꯀꯤ ꯈꯨꯉꯥꯡꯗꯣ
ꯖꯔꯣ ꯖꯔꯣ ꯉꯥꯡꯁꯤꯟꯕꯩꯔꯣ
ꯍꯣꯏ
ꯖꯣꯔꯣ ꯖꯔꯣ ꯉꯥꯡꯕꯁꯤ ꯃꯤꯅ ꯄꯥꯎ ꯄꯥꯕ ꯌꯥꯅꯤꯒꯨꯝꯕ ꯍꯥꯏꯔꯛꯑ ꯍꯥꯏꯕ ꯑꯩꯉꯣꯟꯗ ꯇꯜꯂꯦ ꯌꯥꯝ ꯃꯣꯏ ꯑꯗꯨꯃꯥꯏꯅꯥ ꯍꯥꯏꯔꯛꯄꯗꯣ
ꯅꯪ ꯀꯩꯅꯣ ꯈꯨꯖꯤ ꯁꯤꯕ꯭ꯔꯣ ꯈꯨꯖꯤ ꯃꯈꯣꯟ ꯇꯥꯏꯌꯦ
ꯑꯥ ꯁꯤ ꯑꯉꯥꯡꯅꯤꯅ ꯑꯥ
ꯎꯝ ꯑꯗꯨꯗꯨꯝ ꯀꯣꯂꯦꯖ ꯀꯥꯔꯕꯧ ꯑꯗꯨꯗꯨꯝ ꯁꯤ ꯂꯩꯔꯕ ꯅꯪꯁꯦ
ꯎꯝ ꯑꯩ ꯌꯥꯝ ꯄꯥꯝꯖꯩ ꯍꯥꯏꯕ ꯁꯤꯁꯦ
ꯑꯗꯨꯅ ꯀꯩꯅꯣ ꯈꯣꯡꯖꯤ ꯑꯝꯒ ꯁꯤꯖꯜꯂꯣ
ꯆꯨꯝꯗꯣꯏꯅꯦ ꯑꯗꯣ
ꯈꯣꯡꯖꯤ ꯑꯝꯒ ꯁꯤꯖꯤꯜꯂꯣ ꯏꯁꯤꯡꯗ ꯀꯩꯗ ꯄꯨꯈ꯭ꯔꯤꯗ ꯀꯩꯗ ꯑꯉꯥꯡꯅꯤꯅꯀꯣ
ꯇꯥꯡꯈꯨꯜꯒꯤ ꯏꯃꯥꯟꯅꯕꯤ ꯑꯃ ꯌꯥꯎꯋꯦꯕꯀꯣ
ꯎꯝ ꯎꯝ
ꯃꯥꯅ ꯍꯥꯏꯅꯦ ꯀꯩꯒꯤꯅꯣ ꯅꯪꯅ ꯆꯤꯡ ꯆꯤꯡ ꯂꯥꯎꯕꯤꯗꯣ ꯁꯤꯕꯗꯣ ꯃꯥꯡꯗꯅꯕꯔꯣꯌꯦ ꯑꯩꯅ ꯎꯝ ꯃꯥꯅꯦ ꯑꯩꯗꯤ ꯑꯉꯥꯡꯅꯤꯅ ꯄꯥꯈꯣꯏ ꯃꯥꯅ ꯄꯥꯈꯠ ꯑꯇꯨꯅ ꯖꯤꯡ ꯖꯤꯡ ꯂꯥꯎꯍꯜꯂꯤꯅꯦ
ꯅꯣꯛꯏ ꯃꯥꯖꯨ
ꯑꯗꯨꯅꯦ ꯑꯩꯅ ꯍꯥꯏꯖꯦ ꯈꯣꯡꯖꯤ ꯑꯃꯒ ꯁꯤꯖꯜꯂꯣ ꯑꯗꯣꯏꯗꯤ ꯅꯪꯗꯣ ꯅꯪ ꯂꯥꯛꯑꯦꯗꯣ ꯈꯪꯉꯅꯤꯗꯅ
ꯊꯥꯔ ꯀ꯭ꯂꯥꯁ ꯇꯦꯟꯒꯤ ꯕꯣꯔꯗꯤꯡ ꯂꯩꯕꯗ ꯏꯃꯥꯟꯅꯕꯤꯒꯩꯅ ꯑꯩ ꯂꯥꯛꯄꯁꯤ ꯂꯥꯏꯅ ꯈꯪꯒ꯭ꯔꯖꯥꯠꯅꯤ
ꯃꯈꯣꯟꯗꯨꯗꯥ
ꯍꯣꯏ ꯅꯟꯗꯤ ꯑꯣꯏꯔꯝꯒꯅꯤ ꯍꯥꯏꯔꯛꯇꯣꯏꯅꯦ ꯃꯣꯏ
ꯑꯗꯣ ꯑꯥ ꯅꯪꯒꯤ ꯈꯣꯡꯖꯤꯗꯨꯃꯒ ꯁꯤꯖꯜꯂꯕ ꯈꯨꯖꯤꯗꯨꯃꯒ ꯁꯤꯔꯕ ꯑꯗꯨꯗꯤ ꯅꯪ ꯀꯣꯂꯦꯖꯇ ꯃꯃꯤꯡ ꯆꯠꯅꯤꯍꯦ
ꯍꯥꯏꯒꯨꯝꯗꯅꯥ
ꯅꯪ ꯐꯥꯎꯅꯤ ꯍꯧꯖꯤꯛ ꯌꯥꯝ ꯐꯥꯎꯕ ꯌꯥꯝ ꯂꯥꯏꯔꯗ꯭ꯔꯣ ꯍꯧꯖꯤꯛꯇꯤ
ꯃꯌꯥꯝꯗꯩ ꯈꯤꯇꯪ ꯇꯣꯉꯥꯟ ꯇꯥꯕ ꯑꯃ ꯇꯧꯔꯨꯕꯗ
ꯍꯥꯎꯗ꯭ꯔꯣ ꯅꯪ ꯚꯥꯏꯔꯦꯜꯒ ꯆꯠꯇꯣꯏꯅꯤꯅꯦ ꯁꯣꯁꯦꯜ ꯃꯦꯗꯤꯌꯥꯗ
ꯀꯣꯂꯦꯖ ꯀꯥꯕ ꯅꯨꯄꯤ ꯑꯃ ꯈꯣꯡꯖꯤ ꯁꯤꯔꯒ ꯂꯥꯛꯑꯦꯅ
ꯈꯨꯖꯤꯕꯨꯗꯤ ꯃꯌꯥꯝ ꯑꯗꯨꯝ ꯁꯤꯟꯅꯩꯗ ꯄꯣꯛꯆꯥꯎꯕꯤꯖꯦ
ꯁꯤꯕꯅꯦ ꯁꯤꯕꯅꯦ ꯑꯗꯨꯕꯨꯗꯤ
ꯈꯣꯡꯖꯤꯗꯨꯅ ꯈꯤꯇꯪ ꯃꯌꯥꯝꯗꯒꯤ ꯊꯩꯗꯣꯔꯛꯄ
ꯑꯣ ꯑꯗꯨꯅꯦ ꯑꯩꯅ ꯍꯥꯏꯖꯤ ꯈꯣꯡꯕꯤꯗꯣ ꯑꯃꯨꯛ ꯑꯗꯨ ꯅꯪꯒꯤ ꯈꯣꯡꯒꯤ ꯁꯥꯏꯖꯇꯨꯗ ꯆꯥꯟꯅꯕ ꯂꯩꯔꯝꯗꯧꯗꯤ ꯃꯥꯟꯗꯦ ꯑꯗꯨ ꯁꯤꯡꯉꯒ ꯁꯥꯍꯜꯂꯣ ꯑꯗꯨꯒ ꯁꯤꯔꯣ ꯀꯣꯂꯦꯖ ꯆꯠꯂꯨ ꯅꯪ ꯑꯗꯨꯝ ꯐꯝꯃꯦ ꯑꯣꯖꯥꯅꯖꯨ
ꯀꯩ ꯏꯕꯥꯎ
ꯑꯣꯖꯥꯅꯖꯨ ꯅꯪ ꯃꯁꯛ ꯐꯖꯅ ꯈꯪꯉꯅꯤ ꯑꯗꯒꯤꯗꯤ ꯅꯪ ꯃꯤ ꯈꯨꯗꯤꯡꯃꯛꯅ ꯈꯪꯒꯅꯤ
ꯀ꯭ꯂꯥꯁꯇ ꯂꯥꯏꯔꯤꯛ ꯇꯧꯔꯤꯉꯩꯗ ꯑꯩꯅ ꯈꯨꯠꯀ ꯂꯦꯡꯕꯖꯤ ꯆ꯭ꯔꯦꯡ ꯆ꯭ꯔꯦꯡ ꯍꯥꯏꯕ ꯃꯣꯏ ꯄꯣꯛꯆꯥꯎꯕꯤ ꯂꯣꯏ ꯁꯤꯔꯖꯨ ꯃꯈꯣꯟ ꯑꯝ ꯊꯣꯛꯇꯦ ꯍꯥꯏꯕ ꯑꯩ ꯈꯛꯇꯅꯦ ꯍꯥꯏꯕ ꯃꯈꯣꯟ ꯊꯣꯛꯏꯁꯦ
ꯃꯔꯨꯗꯣ ꯅꯪꯒꯤ ꯃꯔꯨꯗꯣ ꯈꯔ ꯂꯧꯊꯣꯛꯑ ꯁꯤꯔꯗꯤ ꯐꯗꯧꯕ
ꯃꯤꯅ ꯑꯅꯤ ꯍꯥꯞꯄꯗ ꯌꯥꯅꯤ ꯍꯥꯏꯔꯦ ꯑꯩꯅ ꯃꯔꯤ ꯍꯥꯞꯐꯟꯕ
ꯎꯝ
ꯈꯔ ꯄꯥꯝꯖꯕ ꯖ꯭ꯔꯤꯡ ꯖ꯭ꯔꯤꯡ ꯖ꯭ꯔꯤꯡ ꯇꯧꯕ
ꯎꯝ ꯑꯗꯨ ꯑꯗꯨꯗꯤ ꯅꯪ ꯅꯣꯏꯃꯥꯍꯥꯏꯅꯀ ꯅꯣꯏ ꯃꯥ ꯍꯣꯏꯗ ꯍꯥꯏꯗꯣꯛꯇꯕꯤꯗ ꯊꯕꯛꯀ ꯂꯣꯟꯅ ꯆꯠꯄꯁꯦ ꯌꯥꯔꯔꯣꯏ ꯅꯪ ꯊꯣꯛꯈꯤꯕꯗ ꯃꯈꯣꯟ ꯇꯥꯔꯅꯤ ꯅꯪ ꯈꯨ ꯈꯨꯠꯇ ꯐꯥꯖꯤꯜꯂ ꯆꯠꯇꯥꯔꯦ
ꯑ ꯍꯥ ꯍꯥ ꯑꯥ ꯑꯍꯤꯡꯒꯨꯝꯕ ꯂꯣꯟꯅ ꯆꯦꯟꯒꯦ ꯈꯜꯂꯗꯤ ꯎꯄꯥꯏ ꯂꯩꯗꯧ ꯃꯥꯟꯗꯦ
ꯑꯍꯤꯡ ꯅꯠꯇꯕ ꯆꯨꯝꯅꯥꯒꯤ ꯅꯨꯡꯊꯤꯟ ꯑꯌꯨꯛꯇ ꯊꯕꯛ ꯏꯃꯥꯟꯅꯕꯤ ꯍꯣꯏꯗꯥꯒꯨꯝꯕ ꯑꯗꯒꯤ ꯀꯣꯏꯕꯒꯨꯝꯕ ꯆꯠꯄꯗꯣ
ꯑꯣꯏ ꯈꯣ ꯈꯨꯖꯤ ꯃꯈꯣꯟꯗꯨꯗ ꯆꯦꯡ ꯆꯔꯦꯡ ꯇꯧꯕꯗ ꯑꯩ ꯂꯝꯕꯤ ꯆꯠꯐꯝ ꯈꯪꯉꯤꯗꯅ
ꯑꯥ ꯊꯤꯔꯛꯑꯥꯅꯤ ꯅꯣꯏ ꯃꯅꯥ ꯆꯩ ꯑꯃꯥ ꯄꯥꯔꯒꯥ ꯁꯣꯝ ꯆꯠꯈꯔꯦ ꯃꯈꯣꯟ ꯇꯥꯔꯦꯅ
ꯊꯥꯏꯅ ꯑꯉꯥꯡ ꯑꯣꯏꯔꯤꯀꯥꯟꯗ ꯑꯉꯥꯡꯅ ꯆꯠꯄ ꯃꯐꯝ ꯈꯪꯅꯥꯕꯅꯦꯅ ꯈꯣꯡꯖꯤ ꯁꯤꯕꯗꯣ ꯑꯗꯨ ꯄꯨꯝꯕꯅꯦꯃꯤ ꯍꯦ
ꯃꯥꯅꯦ ꯑꯁꯦꯡꯕꯩꯅꯦ ꯈꯣꯡꯖꯤ ꯁꯤꯔꯤꯗꯣ ꯑꯉꯥꯡꯅ ꯀꯗꯣꯝ ꯆꯠꯈꯤꯗꯣ ꯈꯪꯅꯕꯒꯤ
ꯍꯥꯏꯗꯤ ꯃꯈꯣꯟꯗꯨꯗ ꯃꯥꯗꯤ ꯑꯗꯨꯝ ꯂꯦꯡꯗ꯭ꯔꯣꯕꯅꯤꯅ ꯒ꯭ꯌꯥꯟ ꯇꯥꯕ ꯅꯠꯇꯕꯅꯤꯅ ꯑꯗꯨꯏ ꯃꯈꯣꯟꯗꯨꯗ ꯈꯣꯡꯒꯨꯟ ꯂꯤꯕ ꯌꯥꯅꯕꯅꯦꯃꯤ ꯑꯗꯨꯃꯥꯏꯅꯗꯤ
ꯃꯥꯅꯦ ꯃꯥꯅꯦ ꯄꯨꯡꯁꯦ ꯇꯔꯦꯠ ꯃꯈꯥꯏ ꯇꯥꯔꯦ ꯉꯜꯂꯤꯗ
ꯎꯝ ꯆꯥꯛ ꯊꯣꯡꯉꯕꯣ
ꯆꯥꯥꯛꯂꯣ
ꯎꯝ ꯑꯉꯥꯡ ꯇꯨꯏꯁꯟ ꯂꯣꯏꯒ꯭ꯔꯕꯣ
ꯂꯣꯏꯒꯔꯦ
ꯀꯩ ꯏꯟꯖꯥꯡ ꯊꯣꯡꯉꯒꯦ
ꯁꯧꯒ꯭ꯔꯤ ꯊꯣꯡꯉꯦ
ꯑꯦꯁ ꯀꯣꯂꯦꯖꯇꯗꯤ ꯕꯣ ꯑꯩꯖꯦ ꯂꯦꯝꯒ꯭ꯔꯖꯥꯠꯅꯦ ꯋꯥꯒ ꯁꯨꯡ ꯉꯥꯡ ꯉꯥꯡꯗꯦ
ꯎꯝ ꯎꯝ ꯎꯝ ꯃꯥꯂꯦ
ꯑꯁꯦꯡꯕꯅꯦ ꯋꯥ ꯁꯨꯉꯥꯡ ꯉꯥꯡꯗꯦ ꯏꯃꯥꯟꯅꯕꯤ ꯑꯃꯇꯪꯗ ꯍꯦꯟꯅ ꯇꯤꯟꯅꯗꯦ ꯍꯥꯏꯕ ꯑꯩ ꯍꯧꯖꯤꯛ ꯂꯩꯔꯤꯖꯦ ꯉꯁꯥꯏ ꯃꯨꯛ ꯀꯣꯂꯦꯖ ꯀꯥꯔꯕ ꯅꯨꯃꯤꯠ ꯍꯨꯝꯅꯤꯃꯨꯛ ꯁꯨꯔꯕꯁꯤ ꯃꯥꯟ ꯏꯃꯥꯟꯅꯕꯤ ꯑꯃꯇꯪ ꯗꯩꯩ ꯍꯦꯟꯅ ꯇꯤꯟꯅꯗꯦ ꯃꯥꯅꯦ ꯍꯥꯏꯅꯦ ꯑꯩꯖꯦ ꯌꯥꯝ ꯑꯥ ꯑꯗꯨꯝ ꯂꯥꯛꯑꯦ
ꯎꯝ
ꯃꯥꯅ ꯍꯥꯏꯅꯦ ꯑꯩꯁꯦ ꯌꯥꯝ ꯂꯦꯝꯃꯝꯗꯧ ꯃꯥꯜꯂꯤꯌꯦ ꯑꯩ ꯅꯣꯛꯁꯟꯕ
ꯍꯥ ꯍꯥ ꯈꯪꯉꯛꯈꯤꯅꯤ ꯍꯥꯏꯌꯣ ꯈꯣꯡꯉ ꯈꯪꯅꯤ ꯍꯥꯏꯌꯣ
ꯑꯩ ꯑꯗꯨꯝ ꯃꯉꯣꯟꯗꯗꯤ ꯑꯗꯨꯝ ꯋꯥ ꯉꯥꯡꯕꯗ ꯗ꯭ꯔꯣ ꯗ꯭ꯔꯣ ꯇꯧꯋꯦꯕꯀꯣ ꯑꯗꯣ ꯑꯩꯈꯣꯏ ꯑꯍꯨꯝ ꯃꯔꯤ ꯄꯨꯟꯒ꯭ꯔꯗꯤ ꯈꯪꯗꯦꯕꯣ ꯋꯥ ꯁꯨꯡꯋꯥ ꯉꯥꯡꯗꯦ ꯑꯩꯁꯨ ꯀꯩꯅꯣ ꯑꯩ ꯑꯩꯅ ꯍꯥꯏꯅꯤ ꯀꯩꯅꯣ ꯑꯩꯁꯦ ꯀꯩꯅꯣ ꯃꯤꯇꯧ ꯇꯧꯋꯤꯗ
ꯅꯪꯂꯣ ꯉꯥꯡꯉꯛꯈꯤꯅꯤ ꯑꯍꯥꯟꯕ ꯑꯣꯏ ꯇꯧꯏꯅ
ꯈꯪꯗꯦ ꯋꯥꯒꯁꯦ ꯁꯛ ꯉꯥꯡ ꯉꯡꯅꯤꯡꯗꯕꯤ ꯃꯤ ꯄꯨꯜꯂꯁꯨꯅꯦ ꯃꯤꯅ ꯋꯥ ꯑꯩꯉꯣꯟꯗ ꯋꯥꯔꯤ ꯁꯥꯥꯔꯛꯄꯁꯦ ꯈꯨꯝꯕ ꯌꯥꯕꯗ ꯈꯨꯝꯃꯦ ꯑꯗꯣ ꯈꯨꯝꯗ꯭ꯔꯁꯨ ꯌꯥꯕ ꯁꯨꯝ ꯏꯪꯒꯤꯠꯅ ꯄꯤꯕ ꯌꯥꯕꯗꯣ ꯐꯦꯠꯠꯇꯅꯦ ꯑꯩꯅꯧꯔꯤꯁꯁꯤ
ꯣꯠ ꯀꯃ ꯂꯦ ꯄ ꯀꯅꯤꯀꯣ
ꯍꯪꯒꯣꯏꯑꯦ
ꯅꯪ ꯄꯣꯠ ꯂꯦꯝꯅꯤꯡꯗ꯭ꯔꯣ ꯍꯥꯏꯗ
ꯣꯕꯨꯗꯤ ꯂꯩꯉꯗꯀꯥꯏ ꯑꯗꯣ ꯑꯃꯔꯣꯝꯗꯗꯤ ꯌꯥꯝ ꯇꯜꯂꯤꯕꯣ ꯕꯣꯠ ꯂꯦꯞꯄꯁꯦ
ꯀꯩꯒꯤ
ꯈꯪꯗꯦ ꯌꯥꯝ ꯇꯜꯂꯤ ꯑꯃꯔꯣꯝꯗꯗꯤ ꯑꯃꯨꯛ ꯂꯦꯞꯄꯁꯨ ꯌꯥꯏ ꯀꯥꯏ ꯈꯜꯗꯦ ꯑꯗꯣ ꯑꯃꯔꯣꯝꯗꯗꯤ ꯑꯃꯨꯛ ꯑꯃꯨꯛ ꯇꯟꯕ
ꯃꯠꯂꯦ ꯄꯔꯦꯡꯉ ꯑ ꯆꯁꯇꯥ ꯑꯩꯒꯤ ꯕꯣꯠꯁꯤꯦ ꯊꯥꯗꯕꯤꯌꯨ ꯁꯣꯏꯗꯅ ꯑꯩꯉꯣꯟꯗ ꯊꯥꯗꯕꯤꯌꯨ
ꯑꯗꯨ ꯑꯗꯨ ꯑꯗꯨꯅꯦ ꯑꯩ ꯌꯥꯝ ꯇꯜꯂꯤꯁꯦ ꯑꯗꯨꯗꯤ ꯑꯩ ꯌꯥꯝ ꯇꯜꯂꯤꯁꯦ
ꯎ ꯑꯩꯈꯣꯏ ꯏꯃꯥꯟꯅꯕꯤꯒꯤꯗ ꯏꯃꯥꯟꯅꯕꯤꯒꯤꯗ ꯑꯁ ꯀꯩꯅꯣꯃꯣ ꯂꯣꯏꯔꯦ ꯑꯍꯤꯡꯒ ꯇꯨꯝꯅꯤ ꯈꯪꯗꯦ ꯆꯥꯅꯤ ꯈꯪꯗꯦ ꯊꯛꯅꯤ ꯈꯪꯗꯦ ꯕꯣꯠ ꯈꯣꯝꯕꯁꯤꯗ ꯀꯥꯁꯨ ꯀꯥꯏ
ꯈꯁꯤ ꯀꯥꯏꯖꯤ
ꯀꯥꯏ ꯁꯦꯡꯀꯤ
ꯊꯥꯗꯕꯧ ꯍꯥꯏꯕꯗꯨꯗꯤ ꯊꯥꯗꯕꯤꯈꯤꯦ ꯑꯗꯨꯒ ꯃꯣꯏꯅꯒ ꯕꯣꯠ ꯈꯣꯝꯃꯛꯑꯣꯒ ꯍꯥꯏꯕꯗꯣ ꯌꯥꯝ ꯇꯜꯂꯦꯕ
ꯕꯣꯠ ꯈꯣꯝꯕꯗꯨꯅꯤꯅꯦ ꯑꯗꯨꯗꯒꯤ ꯇꯟꯈ꯭ꯔꯕꯅꯦ ꯍꯥꯏꯗꯤ ꯏꯃꯥꯟꯅꯕꯤꯗꯨꯕꯨꯗꯤ ꯀꯥꯗꯕ ꯌꯥꯗꯦꯅ ꯐꯖꯅ ꯈꯣꯝꯃꯒ ꯀꯥꯍꯧꯕ ꯑꯗꯩꯗꯤ ꯍꯥꯏꯗꯤ ꯃꯇꯝ ꯑꯃ ꯐꯖꯅ ꯀꯥꯏꯊꯣꯛꯑꯒ ꯊꯥꯗꯗ꯭ꯔꯒꯗꯤ ꯀꯥꯗꯦꯕ ꯍꯥꯏꯗꯤ ꯕꯣꯏꯂꯦꯠꯄꯤꯤꯅꯤ ꯀꯥꯏꯅ ꯍꯥꯏꯔꯒ ꯑꯩꯒꯤ ꯊꯣꯛꯄ ꯑꯃ ꯇꯧꯔ ꯂꯩꯕ ꯌꯥꯗꯦꯕ
ꯑꯗꯨꯅ ꯑꯩꯁ ꯃꯇꯝ ꯏꯁꯥ ꯄꯨꯔꯥ ꯀꯩꯅꯣ ꯃꯇꯝꯁꯦ ꯑꯗꯨꯝ ꯑꯗꯣ ꯅꯥꯀꯟꯒꯤ ꯑꯣꯏꯅ ꯇꯣꯉꯥꯟꯅ ꯈꯥꯏꯗꯣꯛꯑꯒ ꯂꯥꯡꯗꯗꯤꯀꯣ